ꯍꯜꯂꯣ ꯇꯥꯏꯌꯦ ꯇꯥꯏꯌꯦ ꯅꯖꯨ ꯆꯞ ꯆꯥꯅ ꯐꯣꯟ ꯇꯧꯔꯛꯏ ꯌꯦ ꯐꯣꯟꯁꯦ ꯉꯁꯥꯏꯗꯩ ꯆꯥꯔꯖ ꯇꯧꯕꯅꯤ ꯐꯣꯟꯁꯦ ꯆꯥꯔꯖ ꯇꯧꯕꯁꯦ ꯂꯧꯊꯣꯛꯄꯒ ꯅꯪ ꯐꯣꯟ ꯇꯧꯔꯛꯏ ꯀꯔꯤ ꯀꯔꯤ ꯂꯩꯔꯒꯦ
ꯑꯁ ꯑꯩꯗꯣ ꯀꯩꯅꯣꯝꯃ ꯍꯪꯉꯦ ꯇꯧꯕꯅꯦ ꯅꯪꯗꯣ ꯑꯥ ꯍꯣꯁꯄꯤꯇꯥꯜ ꯑꯃꯗ ꯊꯕꯛ ꯄꯨꯕ ꯌꯥꯎꯋꯦꯅ ꯍꯥꯏꯕꯗꯨꯗ ꯑꯩꯗꯣ ꯍꯟꯗꯛꯇꯣ ꯑꯩꯈꯣꯏ ꯃꯥꯒ ꯑꯩꯈꯣꯏ ꯕꯒꯗꯣ ꯃꯁꯥꯗꯣ ꯎꯝ ꯑꯗꯨꯝ ꯅꯥꯔꯒ ꯂꯩꯔꯕ ꯑꯗꯨꯗ ꯍꯟꯅ ꯅꯥꯕꯗ ꯃꯁꯥꯁꯦ ꯐꯨꯜ ꯆꯦꯛꯀꯞ ꯑꯣꯏꯅ ꯑꯝꯇ ꯇꯧꯊꯣꯛꯀꯦꯅ ꯇꯧꯕ ꯑ ꯀꯔꯤ ꯅꯥꯏꯅꯣꯁꯨ ꯈꯪꯗ꯭ꯔꯥꯕꯅꯤꯅ ꯑꯩꯁꯦ ꯀꯗꯥꯥꯏꯗ ꯀꯃꯥꯏꯅ ꯀꯔꯝꯕ ꯍꯥꯟꯅ ꯌꯦꯡꯗꯣꯏꯅꯣꯁꯨ ꯈꯪꯗ꯭ꯔꯦ ꯑꯗꯨꯗ ꯅꯉꯣꯟꯗ ꯇꯥꯟꯅꯒꯦꯅ ꯇꯧꯔꯛꯄꯅꯤꯅꯦ
ꯑꯣ ꯌꯥꯅꯤ ꯌꯥꯅꯤ ꯇꯧꯔꯤꯁꯦ ꯍꯣꯏ ꯑꯩꯁꯦ ꯍꯟꯗꯛꯁꯦ ꯍꯣꯁꯄꯤꯇꯥꯜ ꯑꯃꯗ ꯄꯨꯕ ꯌꯥꯎꯔꯦ ꯇꯧꯔꯤꯁꯦ ꯍꯥꯟꯅ ꯀꯩꯅꯣ ꯇꯧꯔꯝꯕꯗꯨꯅ ꯍꯥꯟꯅ ꯄꯨꯔꯝꯕꯗꯨꯅ ꯑꯩꯁꯦ ꯃꯣꯏꯗꯣ ꯇꯣꯂꯣꯞꯁꯨ ꯁꯨꯝ ꯁꯨꯝ ꯆꯥꯎꯈꯠꯄꯁꯨ ꯑꯃꯨꯛ ꯅꯥꯏꯗ꯭ꯔꯕ ꯇꯧ ꯐꯩ ꯑꯩꯅ ꯇꯧꯔꯛꯏꯗꯣ ꯐꯅ ꯀꯨꯏꯔꯛꯑꯗꯅ ꯑꯗꯣ ꯍꯟꯗꯛ ꯇꯧꯔꯤꯕ ꯍꯣꯁꯄꯤꯇꯥꯜꯁꯤꯗꯤ ꯑꯅꯧꯕ ꯂꯤꯡꯈꯠꯄꯁꯨ ꯑꯣꯏꯌꯦꯕꯀꯣ ꯑꯗꯨꯅ ꯑꯩꯁꯦ ꯑꯅꯣ ꯀꯣꯛ ꯊꯥꯖꯤꯜꯍꯧꯔꯕ ꯑꯗꯣ ꯍꯥꯟꯅꯒꯤ ꯑꯩꯒꯤ ꯊꯕꯛꯇꯨ ꯇꯧꯈꯤꯕꯒꯤ ꯑꯦꯛꯁꯄꯔꯤꯦꯟꯁꯇꯨ ꯌꯥꯎꯔꯕꯅꯤꯅ ꯀꯣꯛ ꯈꯟꯖꯤꯜꯂꯛꯑꯦ ꯑꯗꯨꯗꯒꯤ ꯑꯗꯨꯃꯥꯏꯅ ꯇꯧꯕꯅꯤꯅ ꯇꯧꯔꯤꯁꯤ ꯀꯨꯏꯗ꯭ꯔꯤꯗ ꯊꯕꯛ ꯇꯧꯕꯕꯨꯗꯤ ꯑꯗꯨ ꯍꯣꯏꯅꯦ ꯑꯗꯨꯃꯥꯏꯅ ꯑꯍꯟ ꯑꯣꯏꯁꯤꯜꯂꯛꯄꯁꯦ ꯑꯗꯨꯃꯥꯏꯅ ꯕꯣꯗꯤ ꯆꯦꯛ ꯑꯃꯨꯛꯃꯨꯛ ꯑꯗꯨꯃꯥꯏꯅ ꯇꯧꯊꯣꯛꯄꯁꯤ ꯌꯥꯝꯅ ꯐꯩ ꯇꯧꯗꯣꯔꯤꯁꯦ ꯑꯗꯣ ꯃꯥꯒꯤꯁꯤ ꯑꯍꯟ ꯃꯈꯩꯒꯤꯁꯤ ꯃꯔꯨꯏ ꯑꯣꯏꯅ ꯀꯔꯤ ꯑꯣꯏꯗꯣꯏꯅꯣ ꯃꯣꯏꯁꯦ ꯕꯤ ꯄꯤꯒꯨꯝꯕ ꯇꯧꯅꯤꯡꯉꯤꯔꯥ ꯁꯨꯒꯔꯒꯨꯝꯕ ꯇꯧꯅꯤꯡꯉꯤꯔꯥ ꯅꯠꯇ꯭ꯔꯒꯅ ꯃꯣꯏꯁꯤ ꯃꯀꯣꯛ ꯅꯨꯡꯉꯥꯏꯇꯦ ꯍꯥꯏꯕ ꯌꯥꯎꯕ꯭ꯔꯥ ꯃꯕꯨꯛ ꯅꯨꯡꯉꯥꯏꯇꯦ ꯀꯔꯤꯗ ꯑꯣꯏꯗꯣꯏꯅꯣ
ꯑꯩꯈꯣꯏ ꯕꯕꯥꯗꯤꯅꯦ ꯃꯥꯁꯦ ꯏꯁꯤꯡ ꯌꯥꯝꯅ ꯆꯠꯂꯦ ꯍꯥꯏꯕꯗꯨꯗ ꯑꯩꯅ ꯁꯨꯒꯔꯒ ꯑꯣꯏꯔꯝꯗꯣꯢ ꯃꯥꯟꯕ ꯑꯗꯒꯤ ꯑꯃꯨꯛꯁꯨꯨ ꯃꯁꯥꯁꯦ ꯌꯥꯝ ꯋꯥꯔꯦꯅꯅꯦ ꯑꯗꯨꯝ ꯄꯣꯊꯥꯔꯒ ꯑꯗꯨꯝ ꯂꯩꯕ ꯑꯗꯨꯃꯥꯏꯅ ꯑꯗꯨꯝ ꯇꯧꯔꯦ ꯑꯗ ꯗ꯭ꯔꯤꯞ ꯅꯨꯡ ꯀꯥꯞꯇꯅ ꯈꯣꯠꯇꯅ ꯑꯩꯈꯣꯏ ꯁ꯭ꯋꯥꯏꯗ ꯂꯩꯕ ꯑꯗꯨ ꯅꯔꯁꯁꯤꯡꯁꯤꯅ ꯑꯗꯨꯃꯥꯏꯅ ꯇꯧ ꯈꯣꯠꯂꯣꯅ ꯍꯥꯏꯔꯛꯕꯗ ꯑꯗꯨ ꯄꯪꯇꯧꯗꯗꯤ ꯇꯧꯕꯀꯣ ꯑꯗꯨꯝ ꯑꯗꯨ ꯐꯒꯠꯄꯗꯣ ꯁꯨꯛꯂꯩ ꯂꯩꯇꯕ ꯑꯩꯁꯦ ꯆꯤꯡꯅꯔꯕ ꯅꯍꯥꯟꯗꯒꯤ ꯍꯥꯏꯗꯤ ꯑꯗꯨꯃꯥꯏꯅ ꯏꯁꯤꯡꯁꯨ ꯌꯥꯝ ꯆꯠꯂꯦ ꯍꯥꯏꯔꯕꯅꯤꯅ ꯃꯁꯥꯁꯤꯁꯨ ꯄꯪꯋꯥꯗ ꯋꯥꯕꯤ ꯇꯧꯔꯦ ꯍꯥꯏ ꯍꯨꯃꯥꯡꯒꯁꯦ ꯄꯪꯇꯥ ꯇꯥꯗꯅ ꯑꯗꯒꯤ ꯑꯩꯗꯣ ꯎꯝ ꯁꯨꯒꯔꯒꯨꯝꯕ ꯂꯩꯔꯝꯗꯧ ꯃꯥꯜꯂꯦꯅ ꯈꯜꯂꯕ ꯑꯗꯒꯤꯅꯦ ꯑꯩꯈꯣꯏ ꯃꯥꯁꯤꯅꯅꯦ ꯃꯕꯨꯛꯁꯦ ꯆꯥꯛꯑꯦꯅ ꯑꯃꯨꯛ ꯇꯧꯔꯅꯤ ꯑꯗꯒꯤ ꯀꯔꯤ ꯀꯔꯤꯅꯣ ꯍꯤꯗꯥꯛ ꯈꯔ ꯄꯤꯊꯛꯑꯣꯅ ꯄꯤꯊꯛꯑꯅꯤ ꯑꯗꯨ ꯉꯥꯏꯍꯥꯛꯇꯪꯒꯤꯗꯤ ꯐꯔꯝꯃꯅꯤ ꯅꯣꯡꯉꯥꯜꯂꯒ ꯑꯃꯨꯛ ꯍꯧꯋꯦꯅ ꯇꯧꯔꯛꯑꯅꯤ ꯑꯗꯒꯤ ꯑꯃꯨꯛ ꯑꯣꯕꯤ ꯑꯃꯨꯛ ꯇꯧꯔꯅꯤ ꯑꯗꯨꯅꯅꯦ ꯑꯩꯗꯤ ꯆꯥꯛꯈꯥꯎꯒ ꯁꯣꯛꯑꯖꯥꯠꯂ ꯀꯔꯤ ꯅꯨꯡꯉꯥꯏꯇꯕ ꯂꯩꯔꯒꯥꯠꯅꯣꯅꯅꯦ ꯃꯣꯏꯁꯦ ꯄꯥꯁꯜꯂꯒ ꯁꯨꯃꯥꯏꯅ ꯅꯥꯁꯤꯜꯂꯛꯄꯁꯤꯗ ꯑꯩꯁꯦ ꯇꯧꯐꯝ ꯆꯥꯐꯝ ꯈꯪꯗ꯭ꯔꯕ ꯌꯨꯝꯗꯁꯨ ꯑꯩꯈꯣꯏ ꯆꯦꯉꯣꯏ ꯏꯅꯥꯎꯄꯤ ꯍꯣꯏꯁꯨ ꯑꯃꯠꯇ ꯂꯩꯇꯕꯅꯤ ꯑꯗꯨꯅꯅꯦ ꯑꯩꯁꯨ ꯁꯨꯇꯤ ꯊꯣꯛꯂꯛꯄꯒꯤ ꯏꯊꯟꯇ ꯂꯩꯕꯅꯦꯕ ꯑꯗ ꯁꯨꯇꯤ ꯊꯣꯛꯂꯛꯄꯁꯤꯗ ꯃꯣꯏꯅꯤꯄꯨꯔꯝ ꯄꯨꯝꯅꯃꯛ ꯑꯗꯨꯝ ꯅꯥꯁꯜꯂꯦ ꯑꯗꯨꯅ ꯑꯩꯁꯦ ꯇꯧꯐꯝ ꯈꯪꯗꯗꯅ ꯅꯉꯣꯟꯗ ꯍꯪꯉꯛꯏꯅꯦ ꯀꯃꯥꯏꯅ ꯇꯧꯁꯤꯒꯦꯅ
ꯑꯣ ꯕꯕꯥꯒꯤꯗꯨꯁꯨꯅꯦ ꯑꯗꯨ ꯊꯦꯡꯊꯕ ꯐꯠꯇ꯭ꯔꯦ ꯇꯧꯔꯤꯁꯦ ꯅꯪꯅ ꯑꯗꯨꯃꯥꯏꯅ ꯊꯣꯛꯂꯛꯏꯉꯩꯗ ꯑꯗꯨꯃꯥꯏꯅ ꯄꯨꯂꯞ ꯌꯦꯡꯊꯣꯛꯄꯤꯔꯝꯃꯣ ꯍꯧꯖꯤꯛꯁꯨ ꯍꯧꯖꯤꯛꯇꯤꯅꯦ ꯑꯩꯁꯨ ꯂꯩ ꯅꯤꯅꯅꯦ ꯈꯤꯠ ꯑꯩꯅ ꯄꯨꯂꯞ ꯇꯧꯕꯤꯔꯝꯕꯗꯨ ꯌꯥꯔꯅꯤ ꯇꯧꯔꯤꯁꯦ ꯑꯗꯨꯃꯥꯏꯅ ꯑꯩꯈꯣꯏꯒꯤ ꯁꯨꯒꯔ ꯋꯥꯡ ꯍꯧꯖꯤꯛꯇꯤꯅꯦ ꯑꯍꯟ ꯃꯈꯩꯁꯦ ꯑꯗꯨꯃꯥꯏꯅ ꯏꯁꯤꯡ ꯏꯁꯤꯡ ꯌꯥꯝꯅ ꯆꯠꯄ ꯑꯗꯒꯤ ꯃꯁꯁꯦ ꯄꯪꯋꯥꯗ ꯋꯥꯕ ꯄꯪꯆꯣꯛꯇ ꯆꯣꯛꯊꯕ ꯀꯩꯝ ꯇꯧꯔꯨꯗ ꯇꯥꯔꯒꯁꯨ ꯑꯗꯒꯤ ꯃꯁꯥꯁꯤ ꯃꯌꯦꯡ ꯇꯥꯕ ꯃꯌꯦꯡ ꯇꯥꯕ ꯍꯥꯏꯔꯁꯨ ꯑꯩꯈꯣꯏꯒꯤ ꯌꯦꯡꯕꯗ ꯅꯨꯡꯉꯥꯏꯇꯕ ꯃꯑꯣꯡ ꯑꯃ ꯂꯩꯗꯅ ꯑꯗꯨꯃꯥꯏꯅ ꯇꯧꯔ ꯑꯗꯨꯒ ꯃꯁꯥꯁꯤ ꯃꯌꯦꯡ ꯇꯥꯕ ꯑꯗꯨꯃꯥꯏꯅ ꯇꯧꯕꯗꯨ ꯌꯥꯝꯅ ꯌꯥꯎꯕꯅꯤ ꯇꯧꯔꯤꯁꯦ ꯑꯗꯨꯅ ꯌꯦꯡꯊꯣꯛꯄꯅ ꯐꯔꯦ ꯕꯕꯥꯒꯤꯗꯣ ꯑꯗꯨꯒ ꯏꯃꯥꯒꯤꯗꯨꯁꯨ ꯃꯕꯨꯛ ꯅꯨꯡꯉꯥꯏꯇꯦ ꯍꯥꯏꯔꯤꯗꯨ ꯀꯔꯝꯕ ꯃꯑꯣꯡꯗ ꯑꯣꯏꯔꯤꯅꯣ ꯆꯈꯥꯎ ꯁꯣꯛꯄꯒꯦꯔ ꯅꯠꯇ꯭ꯔꯒꯅ ꯀꯔꯤ ꯇꯧꯕꯒꯤꯅꯣ ꯍꯥꯏꯕꯗꯨꯁꯨ ꯑꯗꯨꯃꯥꯏꯅ ꯌꯦꯡꯊꯣꯛ ꯕꯨꯛ ꯐꯅ ꯇꯧꯔꯤꯁꯤ ꯅꯠꯇ꯭ꯔꯗꯤꯅꯦ ꯍꯥꯏꯗꯤ ꯍꯧꯖꯤꯛꯀꯥꯟꯗꯤ ꯌꯦꯡꯗ ꯇꯥꯔꯒꯗꯤ ꯐꯥꯔꯃꯥꯁꯤꯗꯒꯤ ꯍꯤꯗꯥꯛ ꯑꯃ ꯍꯦꯛꯇ ꯂꯧꯔꯒ ꯆꯥꯕ ꯍꯥꯏꯕꯗꯨꯁꯨꯅꯦ ꯍꯧꯖꯤꯛꯀꯥꯟꯁꯤꯗꯤ ꯑꯗꯨꯁꯨ ꯌꯥꯗ꯭ꯔꯦ ꯇꯧꯔꯤꯁꯤ ꯗꯥꯛꯇꯔꯅ ꯌꯥꯝ ꯆꯩꯕꯅꯦ ꯑꯗꯨꯃꯥꯏꯅ ꯇꯧꯔꯤꯁꯤ ꯅꯣꯏꯅ ꯃꯊꯣꯡ ꯃꯔꯣꯡ ꯈꯪꯗꯅ ꯑꯗꯨꯃꯥꯏꯅ ꯈꯔ ꯍꯥꯏꯔꯒ ꯋꯥ ꯐꯥꯔꯃꯥꯁꯤꯗꯒꯤ ꯂꯩꯔꯒ ꯍꯤꯗꯥꯛ ꯍꯦꯛꯇ ꯆꯥꯏ ꯍꯥꯏꯔꯒꯅꯦ ꯑꯗꯨꯃꯥꯏꯅ ꯗꯥꯛꯇꯔꯅꯅꯦ ꯃꯤꯔꯣꯟ ꯊꯨꯡꯗꯕ ꯇꯥꯔꯒꯁꯨ ꯌꯥꯝꯅ ꯉꯥꯡꯕꯅꯤ ꯇꯧꯔꯤꯁꯦ ꯑꯗꯣ ꯑꯩꯅ ꯑꯗꯨꯝ ꯀꯩꯅꯣ ꯇꯧꯗꯧꯕ ꯍꯥꯏꯗꯤ ꯅꯣꯏꯅ ꯑꯗꯨꯝ ꯂꯥꯛꯅꯤ ꯍꯥꯏꯕ ꯅꯨꯃꯤꯠꯇꯨꯗ ꯍꯥꯏꯔꯣ ꯑꯩꯅ ꯇꯤꯛꯀꯦꯠ ꯀꯩꯀꯩꯗꯨꯁꯨ ꯀꯛ ꯄꯤꯔꯝꯕꯁꯨ ꯌꯥꯗꯦ ꯇꯧꯔꯤꯁꯤ ꯅꯣꯏꯕꯨ ꯂꯥꯛꯄꯕꯨ ꯀꯩꯗꯧꯉꯩ ꯁꯪꯗꯣꯏꯅꯣ ꯍꯞꯇꯥꯁꯤꯗ ꯑꯗꯨꯝ ꯂꯥꯛꯑꯒꯦ ꯍꯥꯏꯔꯤꯕ꯭ꯔꯥ
ꯑ ꯅꯪ ꯑꯩꯈꯣꯏ ꯂꯥꯛꯄꯒꯤꯗꯤ ꯅꯪꯅ ꯁꯪꯕ ꯅꯪ ꯗ꯭ꯌꯨꯇꯤ ꯇꯥꯕ ꯅꯨꯃꯤꯠꯇ ꯑꯗꯨꯝ ꯂꯥꯛꯑꯒꯦ ꯍꯌꯦꯡꯗꯤ ꯇꯥꯕ꯭ꯔꯣ ꯅꯪꯁꯦ ꯀꯃꯥꯏꯅ ꯇꯧꯕꯅꯣ
ꯍꯌꯦꯡꯁꯦ ꯑꯩꯅꯦ ꯀꯩꯅꯣꯕꯨꯗꯤ ꯇꯧꯋꯦꯕꯀꯣ ꯗ꯭ꯌꯨꯇꯤꯕꯨꯗꯤ ꯇꯥꯏꯌꯦꯕꯀꯣ ꯑꯗꯨ ꯗ꯭ꯌꯨꯇꯤ ꯇꯥꯕꯁꯦ ꯑꯩꯁꯦ ꯅꯨꯃꯤꯗꯥꯡ ꯑꯣꯏꯅ ꯇꯥꯏꯌꯦꯕꯀꯣ ꯑꯗꯨꯒ ꯀꯔꯤꯒꯨꯝꯕ ꯅꯣꯏꯁꯤꯅ ꯍꯪꯆꯤꯠ ꯂꯥꯛꯀꯦ ꯍꯥꯏꯕ ꯇꯥꯕ ꯑꯣꯏ ꯇꯥꯔꯒꯗꯤ ꯑꯩ ꯍꯪꯆꯤꯠꯄꯨꯗꯤ ꯐꯨꯜ ꯑꯗꯨꯃꯥꯏꯅ ꯑꯗꯨꯝ ꯀꯩꯅꯣ ꯅꯨꯃꯤꯠ ꯆꯨꯞꯄ ꯑꯃ ꯂꯩꯅꯦꯕ ꯇꯧꯔꯤꯁꯦ ꯍꯌꯦꯡ ꯅꯥꯏꯠꯇꯥ ꯇꯥꯔꯒ ꯍꯪꯆꯤꯠ ꯍꯪꯆꯤꯠ ꯐꯥꯎꯕ ꯑꯩꯁꯦ ꯂꯩꯗꯣꯔꯤꯅꯦꯕ ꯇꯧꯔꯤꯁꯦ ꯑꯗꯨ ꯍꯣꯏꯅꯦ ꯑꯩ ꯂꯥꯛꯄ ꯅꯨꯃꯤꯠꯇꯨꯗ ꯑꯩ ꯂꯩꯕ ꯅꯨꯃꯤꯠꯇꯨꯗ ꯑꯗꯨꯃꯥꯏꯅ ꯂꯥꯛꯄꯗꯕꯨꯗꯤ ꯐꯔꯦ ꯗꯣꯛꯇꯔꯒꯤꯗꯤ ꯑꯗꯨꯝ ꯅꯨꯡꯇꯤꯒꯤ ꯂꯥꯛꯄꯅꯦꯕꯀꯣ ꯅꯣꯏꯅ ꯌꯦꯡꯅꯤꯡꯉꯤꯕ ꯂꯥꯏꯟꯗꯣ ꯑꯗꯨ ꯍꯪꯆꯤꯠ ꯂꯥꯛꯄꯗꯤ ꯌꯥꯗꯣꯏꯔꯥ ꯐꯔꯛ ꯇꯥꯅꯗꯣꯔꯤꯕ꯭ꯔꯥ
ꯑꯣ ꯍꯣꯢ ꯍꯣꯏ ꯑꯗꯨꯗꯤꯅꯦ ꯍꯪꯆꯤꯠꯇꯨꯗ ꯑꯣꯢꯅ ꯐꯔꯅ ꯍꯪꯆꯤꯠꯇꯨ ꯑꯣꯏꯅ ꯂꯥꯛꯑꯒꯦ ꯅꯪ ꯅ ꯉꯟꯇꯥꯥꯅ ꯇꯤꯛꯀꯦꯠꯇꯣ ꯀꯛꯄꯤꯔꯝꯃꯣ ꯑꯩꯈꯣꯏꯁꯨꯅꯦ ꯉꯟꯇꯥꯅ ꯑꯗꯨꯝ ꯌꯧꯔꯛꯅꯕ ꯍꯣꯠꯅꯔꯒꯦ ꯑꯗꯨꯃꯥꯏꯅ ꯇꯧꯔꯁꯦ ꯑꯗꯨꯒꯅꯦ ꯑꯝꯇ ꯀꯩꯀꯩꯅꯣ ꯇꯧꯔꯁꯨ ꯑꯗꯨꯝ ꯊꯣꯛꯃꯤꯟꯅꯔꯁꯦ ꯑꯗꯨ ꯅꯠꯇ꯭ꯔꯗꯤ ꯑꯩꯁꯦ ꯂꯩꯕꯝ ꯆꯥꯐꯝ ꯈꯪꯉꯥꯔꯣꯏ ꯑꯍꯜ ꯑꯅꯤꯁꯤꯁꯨꯅꯦ ꯑꯅꯥꯕꯗꯨ ꯈꯥꯡꯕꯗ ꯋꯥꯔꯕꯅꯦ ꯃꯣꯏꯅꯤꯁꯦ ꯅꯥꯝꯃꯟꯗꯅ ꯀꯨꯏꯔꯕꯗꯣ ꯅꯥꯔꯛꯄꯗꯣ ꯑꯗꯨꯒꯤ ꯅꯍꯥꯟꯈꯩꯅꯦ ꯃꯣꯏꯗꯤ ꯑꯩꯈꯣꯏꯗꯁꯨ ꯑꯝꯇ ꯍꯥꯏꯔꯛꯇꯕꯩ ꯑꯩꯈꯣꯏꯅ ꯌꯨꯝꯗꯁꯨ ꯑꯝꯇ ꯂꯩ ꯐꯠꯇ꯭ꯔꯕꯅꯤꯅ ꯑꯗꯣ ꯀꯣꯛ ꯑꯗꯨꯝ ꯍꯥꯏꯔꯛꯄ ꯌꯥꯕꯗꯣ ꯑꯩꯅ ꯍꯜꯂꯛꯑꯀꯥꯟꯗꯗꯤ ꯂꯣꯏ ꯅꯥꯔ ꯂꯩꯔꯝꯃꯦ ꯑꯗꯨꯒ ꯅꯍꯥꯟꯈꯩ ꯑꯩꯈꯣꯏꯗ ꯍꯥꯏꯔꯛꯇ꯭ꯔꯤ ꯀꯩꯒꯤꯅꯣ ꯍꯥꯏꯔꯒ ꯑꯩꯈꯣꯏꯗꯣ ꯌꯨꯝꯗ ꯂꯩꯇꯕꯅꯤꯅ ꯊꯥꯕꯛꯇꯧꯕꯅꯤꯅ ꯍꯥꯏꯔꯛꯇꯕꯅꯦ ꯃꯣꯏ ꯅꯥꯔꯕꯗꯨꯗꯤ ꯑꯩꯈꯣꯏꯗꯣ ꯑꯗꯨꯝ ꯇꯉꯥꯏ ꯐꯗ꯭ꯔꯥꯗꯤ ꯂꯥꯛꯇꯧ ꯂꯩꯔ ꯑꯗꯣ ꯑꯍꯟꯁꯤꯡꯁꯦ ꯃꯣꯏꯗꯤ ꯑꯩꯈꯣꯏꯗ ꯌꯦꯠꯅꯤꯡꯗꯗꯥꯅ ꯇꯧꯔꯤ ꯖꯥꯠꯅꯤ ꯑꯗꯨꯗꯣ ꯅꯨꯡꯉꯥꯏꯇ꯭ꯔꯦ ꯑꯝꯇ ꯌꯦꯡꯊꯣꯛꯑꯁꯤ ꯍꯪꯆꯤꯠꯇꯣ ꯁꯣꯏꯗꯕꯤ ꯑꯗꯨꯝ ꯂꯥꯛꯑꯒꯦ ꯅꯪ ꯁꯣꯏꯗꯕꯤ ꯉꯟꯇꯥꯅ ꯇꯤꯛꯀꯦꯠꯇꯣ ꯀꯛꯄꯤꯔꯝꯃꯣꯀꯣ
ꯍꯣꯏ ꯍꯣꯏ ꯍꯣꯏ ꯑꯗꯨꯅꯤ ꯇꯧꯔꯤꯁꯤ ꯑꯍꯟ ꯃꯈꯩꯁꯤꯗꯤꯅꯦ ꯃꯣꯏꯗꯤ ꯑꯩꯈꯣꯏꯗ ꯌꯦꯠꯅꯤ ꯍꯥꯏꯕꯒꯤꯔ ꯅꯠꯇ꯭ꯔꯒꯅ ꯄꯩꯁꯥ ꯆꯪꯅꯤ ꯈꯟꯕꯒꯤꯔ ꯃꯣꯏꯅ ꯑꯅꯥꯕꯖꯦ ꯌꯦꯛꯇ ꯈꯥꯢꯖꯤꯜꯂꯒ ꯑꯗꯨꯃꯥꯏꯅ ꯇꯧꯕꯅꯤ ꯑꯩꯈꯣꯏꯒ ꯂꯩꯃꯤꯟꯅꯕ ꯑꯣꯏꯇꯥꯔꯒꯗꯤ ꯑꯩꯈꯣꯏꯅ ꯎꯔꯕꯅꯤꯅ ꯈꯪꯕ ꯑꯩꯈꯣꯏꯅꯁꯨ ꯎꯗ ꯐꯠꯇ꯭ꯔꯕꯅꯤꯅ ꯃꯣꯏꯅ ꯑꯗꯨꯃꯥꯏꯅ ꯇꯧꯔꯦꯗꯣ ꯑꯗꯨꯅ ꯑꯩꯈꯣꯏꯒ ꯂꯩꯃꯤꯟꯅꯗ꯭ꯔꯗꯤꯅꯦ ꯃꯣꯏꯁꯨꯅꯦ ꯍꯦꯛꯇ ꯊꯣꯛꯄ ꯑꯃ ꯑꯗꯨꯃꯥꯏꯅ ꯇꯧꯔꯤꯅꯤ ꯇꯧꯔꯤꯁꯦ ꯑꯗꯨ ꯀꯩꯅꯣ ꯇꯧꯋꯤ ꯑꯩꯅ ꯍꯥꯏꯗꯣꯔꯤꯁꯦ ꯇꯤꯛꯀꯦꯠꯀꯤꯗꯨꯗꯤꯅꯦ ꯑꯩ ꯀꯛꯄꯨꯗꯤ ꯀꯛꯑꯝꯒꯅꯤ ꯑꯗꯨꯝ ꯑꯩꯅ ꯑꯗꯨ ꯅꯣꯢ ꯌꯥꯝ ꯉꯟꯅ ꯂꯥꯎꯗ꯭ꯔꯁꯨ ꯌꯥꯅꯦꯕ ꯍꯥꯏꯗꯤ ꯗꯣꯛꯇꯔꯗꯣ ꯃꯌꯨꯝꯗꯁꯨꯅꯦ ꯃꯥꯒꯤ ꯌꯦꯡꯕꯅꯦꯕ ꯃꯌꯨꯝꯗ ꯌꯦꯡꯕ ꯂꯣꯏꯔꯒꯅꯦ ꯁꯤꯗ ꯑꯃꯨꯛ ꯂꯥꯛꯑꯒ ꯌꯦꯡꯕꯅꯦꯕꯀꯣ ꯑꯗꯨꯅ ꯗꯣꯛꯇꯔꯗꯨ ꯄꯨꯡ ꯇꯔꯥꯃꯥꯊꯣꯏ ꯇꯔꯥꯃꯥꯊꯣꯏ ꯃꯈꯥꯏ ꯑꯗꯨꯃꯥꯏꯅ ꯄꯨꯡ ꯇꯔꯥꯗꯩꯅ ꯕꯥꯔꯣꯐꯥꯎ ꯃꯅꯨꯡꯗ ꯑꯗꯨꯃꯥꯏꯅ ꯂꯥꯛꯄꯅꯦꯕꯀꯣ ꯑꯗꯨꯅ ꯉꯟꯇꯥꯅ ꯂꯥꯛꯑꯒ ꯅꯣꯏ ꯋꯥꯅꯕ ꯅꯦꯕꯀꯣ ꯑꯗꯨꯅ ꯆꯥꯛ ꯏꯁꯤꯡ ꯆꯥꯔꯒꯅꯦ ꯐꯖꯅ ꯑꯣꯏꯅꯅꯦ ꯑꯗꯨꯝꯅꯦ ꯍꯧꯖꯤꯛꯀꯤ ꯄꯨꯡ ꯇꯔꯥꯃꯥꯊꯣꯏ ꯁ꯭ꯋꯥꯏꯁꯤꯗ ꯑꯣꯏꯅ ꯌꯧꯔꯛꯑꯗꯤꯅꯦ ꯆꯞ ꯆꯥꯅꯤ ꯍꯥꯏꯗꯤ ꯇꯤꯀꯦꯠ ꯀꯔꯤ ꯀꯔꯤ ꯀꯛꯛꯇꯧꯕꯁꯨ ꯂꯩꯇ꯭ꯔꯕꯅꯤꯅ ꯑꯩꯅ ꯂꯣꯏꯅ ꯇꯧꯔꯝꯃꯗꯧꯕꯅꯤꯅ ꯑꯗꯨꯃꯥꯏꯅ ꯑꯍꯟ ꯃꯈꯩꯁꯨ ꯁꯨ ꯌꯥꯎꯕꯅꯤꯅ ꯉꯟꯇꯥꯅ ꯂꯥꯛꯄꯗꯣ ꯀꯥꯟꯅꯗꯦꯕ ꯀꯩꯁꯨ ꯋꯥꯁꯨ ꯋꯥꯅꯦꯕ ꯑꯗꯨꯅ ꯄꯨꯡ ꯇꯔꯥꯃꯥꯊꯣꯏ ꯑꯗꯨꯋꯥꯏꯗꯨꯗꯅꯦ ꯆꯥꯛꯁꯨ ꯆꯥꯔꯒꯅꯦ ꯑꯗꯨꯃꯥꯏ ꯑꯣꯏꯅ ꯂꯥꯛꯑꯣ ꯇꯧꯔꯤꯁꯦ ꯂꯝꯕꯤ ꯂꯝꯗꯥꯡꯒꯤꯗꯤ ꯌꯥꯝ ꯅꯨꯡꯉꯥꯏꯕꯅꯦ ꯑꯩꯈꯣꯏꯒꯤꯁꯦ
ꯑꯣ ꯍꯣꯏ ꯍꯣꯏ ꯑꯗꯨꯗꯤ ꯑꯗꯨꯝꯀꯥꯟꯗꯥ ꯆꯥꯛ ꯆꯥꯔꯒ ꯑꯩꯗꯣ ꯑꯗꯨꯝ ꯂꯥꯛꯑꯒꯦ ꯑꯩꯈꯣꯏꯒꯤ ꯒꯥꯔꯤ ꯂꯩꯕꯅꯤꯅ ꯑꯗꯣ ꯑꯩꯅ ꯊꯧꯔꯕꯗꯤ ꯅꯨꯡꯉꯥꯏꯇ꯭ꯔꯦ ꯑꯩꯗꯣ ꯌꯨꯝꯗ ꯍꯜꯂꯛꯑꯒ ꯄꯥꯛ ꯊꯧꯅꯗꯔꯕꯅꯤꯅ ꯑꯗꯣ ꯀꯅꯥꯅꯣꯝ ꯄꯨꯔꯒ ꯑꯗꯨꯝ ꯂꯥꯛꯑꯒꯦ ꯁꯣꯏꯗ ꯑꯗꯨꯝ ꯁꯣꯏꯗꯕꯤ ꯌꯦꯡꯉꯥꯁꯦ ꯑꯗꯣ ꯅꯣꯏꯒꯤꯗꯤ ꯌꯨꯝꯗ ꯀꯩꯀꯩ ꯑꯅꯥ ꯑꯌꯦꯛꯀ ꯌꯥꯎꯗ꯭ꯔꯣ ꯅꯪꯗꯤ ꯅꯁꯥꯒꯗꯣ ꯀꯔꯤꯝ ꯇꯧꯗ꯭ꯔꯣ ꯗ꯭ꯌꯨꯇꯤ ꯆꯠꯄꯗꯣ ꯌꯥꯝ ꯋꯥꯏ ꯍꯥꯏꯅꯦ ꯅꯣꯏꯗꯣ
ꯑꯣ ꯗ꯭ꯌꯨꯇꯤꯕꯨꯗꯤ ꯗ꯭ꯌꯨꯇꯤ ꯇꯧꯕꯒꯤꯕꯨꯗꯤ ꯋꯥꯌꯦ ꯑꯗꯨ ꯁꯨꯝ ꯇꯧꯔꯛꯑꯕꯅꯤꯅ ꯑꯩꯕꯨꯗꯤ ꯋꯥꯗ꯭ꯔꯦꯗ ꯀꯩꯁꯨ ꯇꯧꯗ꯭ꯔꯤꯁꯦ ꯑꯩꯗꯤ ꯍꯣꯁꯄꯤꯇꯥꯜ ꯆꯠꯍꯧꯗꯕ ꯅꯨꯃꯤꯠꯇ ꯑꯣꯏꯅ ꯏꯁꯥꯁꯦ ꯅꯨꯡꯉꯥꯏꯇꯕ ꯑꯣꯏꯅ ꯇꯧꯔꯦ ꯍꯧꯖꯤꯛꯇꯤ ꯁꯇꯥꯐꯁꯤꯡꯁꯦ ꯑꯅꯧꯕ ꯑꯣꯏꯇꯥꯥꯔꯒꯁꯨ ꯂꯣꯏꯅ ꯅꯨꯡꯉꯥꯏꯌꯦꯕ ꯃꯤ ꯃꯈꯩꯁꯦ ꯉꯥꯡꯅ ꯁꯛꯅꯕꯒ ꯀꯔꯤꯃꯩꯁꯤꯠ ꯅꯍꯪꯉꯛꯇ꯭ꯔꯣꯅ ꯑꯣꯏꯅ ꯑꯗꯨꯃꯥꯏꯅ ꯑꯣꯏꯔꯒ ꯋꯥꯔꯤꯁꯤ ꯂꯣꯏꯅ ꯄꯨꯜꯂꯦꯕ ꯍꯥꯟꯅꯒꯤꯗꯨꯗꯤ ꯑꯍꯟ ꯉꯥꯛꯇ ꯑꯌꯥꯝꯕ ꯑꯣꯏꯅ ꯇꯧꯕꯅꯤꯅ ꯋꯥꯔꯤꯁꯤ ꯀꯌꯥ ꯃꯥꯟꯅꯗꯦꯕꯀꯣ ꯑꯗꯨꯅ ꯁꯤꯗꯗꯤ ꯃꯤ ꯃꯈꯩꯁꯤꯁꯨꯅꯦ ꯌꯥꯝ ꯐꯩꯌꯦꯕꯀꯣ ꯑꯩꯈꯣꯏꯒꯤ ꯍꯣꯁꯄꯤꯇꯥꯜꯁꯤꯁꯨ ꯑꯅꯧꯕ ꯂꯤꯡꯈꯠ ꯈꯣꯠꯄꯒ ꯑꯣꯏꯔꯦ ꯑꯗꯨꯅ ꯑꯩꯈꯣꯏꯒꯤ ꯍꯣꯁꯄꯤꯇꯥꯜꯒꯤ ꯕꯦꯠ ꯃꯈꯩ ꯐꯥꯎꯕ ꯌꯥꯝ ꯌꯥꯝ ꯐꯔꯒ ꯅꯨꯡꯉꯥꯏꯕ ꯑꯗꯨꯃꯥꯏꯅ ꯑꯣꯏꯌꯦꯕ ꯇꯧꯔꯤꯁꯦ ꯑꯗꯨꯅ ꯅꯣꯢ ꯑꯗꯨꯏꯗꯨꯅ ꯑꯩꯗꯤ ꯊꯣꯏꯗꯣꯛꯄ ꯑꯗꯨꯃꯥꯏꯅ ꯇꯧꯕꯗꯤ ꯌꯥꯎꯗꯦꯗ ꯇꯧꯔꯤꯁꯦ ꯑꯗꯨ ꯅꯪꯁꯨ ꯅꯍꯟꯃꯨꯛ ꯅꯁꯛ ꯏꯁꯥꯗꯣ ꯄꯤꯠ ꯄꯤꯠ ꯅꯥꯏꯌꯦꯅ ꯇꯧꯕꯗꯣ ꯄꯥꯎ ꯇꯥꯕꯗꯨ ꯅꯪꯁꯨ ꯌꯦꯡꯊꯣꯛꯄꯗꯨ ꯌꯥꯎꯒꯦꯒ ꯌꯥꯎꯔꯣꯅꯦ ꯌꯦꯡꯉꯤꯉꯩꯁꯤꯗ
ꯍꯣꯏ ꯍꯣꯏ ꯑꯩꯁꯨꯅꯦ ꯑꯩꯁꯨ ꯏꯁꯥꯁꯦ ꯌꯥꯝ ꯇꯣꯏ ꯇꯣꯏꯅ ꯄꯤꯠ ꯄꯤꯠ ꯅꯥꯒꯜꯂꯦꯕ ꯌꯥꯝ ꯀꯟꯅ ꯉꯝꯗꯕ ꯅꯠꯇꯕ ꯉꯝꯗꯕꯗꯤ ꯅꯠꯇꯕ ꯑꯗꯨꯅꯦ ꯉꯥꯏꯍꯥꯛ ꯂꯩꯔꯑꯃꯨꯛ ꯅꯥ ꯉꯥꯢꯍꯥꯛ ꯑꯗꯨꯝ ꯊꯧꯋꯦ ꯑꯗꯨꯅ ꯑꯩꯁꯨꯅꯦ ꯏꯁꯥꯁꯦ ꯑꯝꯇ ꯐꯖꯅ ꯌꯦꯡꯊꯣꯛꯑꯒꯦ ꯇꯧꯕꯅꯦ ꯑꯗꯨꯒ ꯀꯔꯤ ꯂꯩꯕ ꯅꯣꯗꯣ ꯑꯗꯒꯤ ꯑꯩꯗꯤ ꯏꯁꯥꯗ ꯀꯩꯀꯩꯕꯨ ꯋꯥꯠꯂꯝꯃꯤ ꯚꯤꯇꯥꯃꯤꯟꯕꯨ ꯋꯥꯠꯂꯣ ꯀꯩꯕꯨ ꯋꯥꯠꯂꯣ ꯑꯗꯨꯝ ꯆꯥꯊꯣꯛꯅꯕ ꯅꯠꯇ꯭ꯔꯗꯤꯅꯦ ꯑꯩꯁꯨ ꯏꯁꯥꯁꯦ ꯉꯥꯏꯍꯥꯛ ꯂꯩꯔꯥ ꯅꯔꯛ ꯉꯥꯏꯍꯥꯛ ꯂꯩꯔ ꯍꯦꯟꯅ ꯍꯦꯟꯅ ꯁꯨꯝ ꯁꯣꯟꯖꯜꯂꯛꯑꯦ ꯒꯨꯂꯤ ꯆꯥꯃꯟꯗꯅ ꯑꯗꯨꯅꯦ ꯑꯩꯁꯦ ꯀꯤꯗꯅꯤꯒ ꯁꯣꯛꯑꯝꯃꯗ꯭ꯔꯥꯅ ꯄꯥꯈꯠꯂꯦ ꯑꯗꯨꯅ ꯑꯩꯗꯤꯅꯦ ꯈꯤꯇꯪ ꯅꯥꯕꯒꯁꯨꯅꯦ ꯒꯨꯂꯤꯁꯦ ꯍꯥꯟꯅ ꯍꯦꯛꯇ ꯆꯥꯗꯣꯏ ꯍꯣꯠꯅꯕ ꯅꯥꯕꯁꯦ ꯈꯥꯡꯕ ꯉꯝꯗꯕ ꯑꯗꯨꯅꯅꯤꯅꯦ ꯒꯨꯂꯤ ꯆꯕꯁꯦ ꯌꯥꯝ ꯐꯠꯇꯦꯅꯁꯨ ꯇꯥꯏꯌꯦꯕ ꯑꯗꯨꯅ ꯀꯤꯖꯔꯦ ꯑꯩꯁꯨ ꯑꯗꯨꯝ ꯌꯦꯡꯊꯣꯛꯑꯒꯦ
ꯌꯦꯡꯊꯣꯛꯎ ꯐꯔꯦ ꯑꯩꯗꯤ ꯅꯪꯒꯤꯗꯨ ꯃꯤꯠꯀꯤꯁꯨ ꯃꯥꯜꯂꯦ ꯕꯇꯧꯔꯤꯗꯨ ꯅꯪꯅ ꯀꯣꯛ ꯉꯥꯎꯏꯤ ꯑꯗꯒꯤ ꯃꯤꯠ ꯅꯨꯡꯉꯥꯏꯇꯦꯅ ꯍꯦꯛ ꯃꯔꯛ ꯃꯔꯛ ꯇꯧꯔꯤꯁꯦ ꯑꯗꯨꯃꯥꯏꯅ ꯁꯤꯗ ꯍꯟꯗꯛ ꯂꯥꯛ ꯁꯤꯒꯤ ꯁꯤꯒꯤ ꯃꯤꯠꯀꯤ ꯗꯥꯛꯇꯔꯗꯨꯁꯨ ꯌꯥꯝ ꯐꯕꯅꯦꯕ ꯉꯥꯡꯅ ꯁꯛꯅꯕꯁꯨ ꯌꯥꯝ ꯅꯨꯡꯉꯥꯏꯕꯅꯦ ꯅꯍꯥꯅꯦꯕ ꯃꯥꯗꯣ ꯑꯗꯨꯗꯨꯅ ꯃꯤ ꯌꯥꯝ ꯂꯥꯛꯅꯩꯌꯦꯕ ꯁꯤꯗ ꯃꯤꯠꯀꯤ ꯌꯦꯡꯕꯗꯨꯁꯨ ꯑꯗꯨ ꯅꯪꯗꯨꯁꯨ ꯃꯤꯠꯀꯤ ꯇꯤꯀꯦꯠꯇꯨꯃ ꯀꯛꯑꯝꯃꯒꯦ ꯑꯗꯨꯒ ꯑꯅꯣꯞ ꯎꯞꯄꯒꯤ ꯗꯔꯀꯥꯔ ꯂꯩꯒꯅ ꯑꯅꯣꯞꯇꯣ ꯎꯞꯄꯣ ꯑꯗꯒꯤ ꯃꯤꯠꯀ ꯃꯔꯤ ꯂꯩꯅꯗꯦ ꯍꯥꯏ ꯇꯥꯔꯒꯁꯨ ꯃꯥꯅ ꯑꯗꯨꯝ ꯃꯈꯥ ꯇꯥꯕꯗꯨ ꯗꯥꯛꯇꯔꯗꯨꯅ ꯌꯦꯡꯉꯒ ꯍꯥꯏꯖꯔꯛꯑꯅꯤ ꯅꯪꯅ ꯇꯧꯔꯤꯕ ꯊꯕꯛ ꯃꯌꯥꯝ ꯗꯨꯒ ꯅꯪ ꯑꯃꯨꯛ ꯑꯗꯨꯃꯥꯏꯅ ꯅꯥꯔꯒ ꯇꯦꯛꯑꯒ ꯂꯩꯇꯥꯥꯔꯒꯗꯤ ꯏꯃꯨꯡꯗꯨ ꯄꯨꯔꯥ ꯐꯦꯜ ꯆꯠꯂꯅꯤ ꯑꯗꯨꯗꯨꯅꯅꯦ ꯅꯥꯕ ꯌꯥꯗꯦ ꯑꯩꯈꯣꯏꯅ ꯁꯨꯔꯒ ꯇꯧꯗ꯭ꯔꯗꯤ ꯍꯧꯖꯤꯛꯇꯤ ꯑꯍꯟ ꯃꯈꯩꯁꯤꯁꯨꯅꯦ ꯑꯍꯟ ꯑꯣꯏꯁꯤꯜꯂꯛꯑꯕꯅꯤꯅꯅꯦꯀꯣ ꯑꯗꯨꯃꯥꯏꯅ ꯑꯩꯈꯣꯏꯅ ꯈꯔ ꯈꯤꯡ ꯈꯤꯡ ꯇꯧꯔꯒ ꯇꯧꯗ꯭ꯔꯗꯤ ꯌꯥꯗꯕꯅꯦ ꯑꯗꯨꯅ ꯐꯔꯦ ꯄꯨꯂꯞ ꯄꯨꯟꯅ ꯑꯗꯨꯃꯥꯏꯅ ꯅꯣꯏ ꯒꯥꯔꯤꯗꯣ ꯃꯤ ꯑꯃꯒ ꯃꯤ ꯑꯃꯗ ꯊꯣꯛꯍꯜꯂꯣ ꯑꯗꯨꯃꯥꯏꯅ ꯑꯗꯨꯒ ꯂꯝ ꯁꯥꯡꯅ ꯆꯠꯄꯅꯤꯅ ꯑꯈꯪꯕ ꯑꯍꯩꯕ ꯑꯃꯅ ꯐꯖꯅ ꯊꯧꯕꯅꯗꯤ ꯐꯩ ꯇꯧꯔꯤꯁꯦ ꯂꯝꯕꯤ ꯂꯝꯗꯥꯡ ꯅꯨꯡꯉꯥꯏꯔꯁꯨ ꯌꯥꯝ ꯆꯤꯟꯕꯅꯦ ꯕ ꯑꯩꯈꯣꯏꯒꯤ ꯑꯣꯐꯤꯁ ꯀꯩꯀꯩ ꯆꯠꯅꯕ ꯃꯇꯝꯒꯤꯗꯤ ꯑꯌꯨꯛꯁꯤ ꯒꯥꯔꯤ ꯒꯔꯤ ꯌꯥꯝ ꯆꯤꯟꯕꯅꯤ ꯑꯗꯨꯅ ꯃꯤ ꯆꯤꯟꯕꯗꯨꯗ ꯃꯤ ꯑꯃꯒ ꯃꯤ ꯑꯃꯒ ꯇꯧꯔꯒ ꯑꯗꯨꯃꯥꯏꯅ ꯂꯥꯛꯃꯤꯟꯅꯔꯣ ꯇꯧꯔꯤꯁꯦ
ꯍꯣꯏ ꯍꯣꯏ ꯂꯥꯛꯃꯤꯟꯅꯔꯒꯦ ꯑꯗꯨꯗꯤ ꯑ ꯑꯃꯨꯛ ꯄꯥꯎ ꯐꯥꯎꯅꯔꯁꯦ ꯍꯌꯦꯡ ꯍꯪꯆꯤꯠꯇꯣ ꯑꯗꯨ ꯊꯝꯃꯒꯦꯀꯣ
ꯍꯣꯏ ꯍꯣꯏ ꯑꯗꯨ ꯑꯩ ꯀꯩꯅꯣꯝꯃꯗ ꯍꯥꯏꯍꯧꯒꯦ ꯇꯧꯕꯅꯦ ꯅꯪꯅ ꯂꯥꯛꯄꯗꯅꯦ ꯑꯩ ꯑꯩꯈꯣꯏ ꯃꯥꯗꯒꯤꯅꯦ ꯀꯩꯅꯣꯝꯇ ꯄꯨꯕꯤꯔꯛꯑꯣ ꯑꯩꯒꯤ ꯅꯥꯅꯦ ꯃꯉꯣꯟꯗꯅꯦ ꯐꯅꯦꯛ ꯑꯃ ꯄꯤꯔꯛꯑꯣꯅ ꯍꯥꯏꯒꯤꯕꯅꯦꯕꯀꯣ ꯑꯗꯨꯒꯤ ꯐꯅꯦꯛꯇꯨꯃꯛ ꯑꯝꯇ ꯄꯥꯏꯕꯤꯔꯛꯑꯣ ꯑꯩ ꯑꯩꯈꯣꯏ ꯃꯥꯗ ꯐꯣꯟ ꯇꯧꯈ꯭ꯔꯒꯦꯕꯀꯣ ꯑꯗꯨꯒ ꯑꯩꯈꯣꯏ ꯏꯅꯥꯎꯄꯤꯗ ꯊꯤꯂꯟ ꯂꯥꯛꯑꯒꯦ
ꯍꯣꯏ ꯍꯣꯏ ꯍꯣꯏ ꯄꯥꯏꯕꯤꯔꯛꯀꯦ